ꯇꯥꯔꯦ ꯅꯣꯡ ꯇꯔꯛꯑ ꯃꯥꯜꯂꯦ ꯇꯧꯔꯤꯁꯦ
ꯇꯥꯔꯛꯑꯦ ꯑꯩ ꯕꯤꯠ ꯂꯩꯇꯦ ꯇꯧꯔꯤ ꯂꯤꯂꯥꯁꯤ ꯗꯥꯎ ꯑꯃ ꯏꯌꯥ ꯌꯥꯗꯦ
ꯀꯩꯗꯧꯔꯒꯦ
ꯕꯥꯔꯗꯦꯒꯁꯦ ꯃꯍꯤ ꯂꯣꯏ ꯂꯥꯡꯗꯣꯔꯤꯕ ꯑꯝ ꯇꯧꯋꯤ ꯗꯨꯗꯤ
ꯃꯍꯤ ꯆꯥ ꯅꯣꯡ ꯄꯥꯟꯁꯨ ꯇꯥꯥꯁꯂꯦꯅ
ꯍꯣꯏ ꯑꯩꯒꯤ ꯊꯕꯛ ꯑꯣꯏꯔꯗꯤ ꯆꯌꯦꯠꯅꯕ ꯑꯗꯨꯝ ꯂꯥꯛꯀꯅꯤ
ꯀꯩꯁꯨ ꯈꯜꯂꯨꯅꯨꯗ ꯗꯥꯎ ꯌꯥ ꯇꯧꯔꯤꯅꯤ ꯅꯣꯡ ꯇꯥꯔ ꯅꯨꯡꯉꯥꯏꯅ ꯍꯌꯦꯡ ꯇꯥꯖꯔꯣꯏꯗ ꯉꯁꯤ ꯈꯔ ꯇꯥꯊꯣꯛꯑꯒ ꯍꯌꯦꯡ ꯐꯖꯒ꯭ꯔꯖꯅꯤ
ꯑꯃꯥꯏ ꯈꯟꯇꯣꯛ ꯇꯥꯝꯅꯤ
ꯃꯤ ꯂꯨꯍꯣꯡꯕꯗꯐꯥꯎ ꯃꯌꯥꯝ ꯇꯥꯟꯅꯔꯤ ꯑꯗꯨꯕꯨ ꯐꯩ ꯍꯥꯏꯗꯨꯅꯤ
ꯂꯨꯍꯣꯡꯕꯗ ꯇꯥꯕ ꯍꯥꯏꯔꯒꯅꯦ ꯑꯈꯣꯏꯗ ꯄꯤꯕ ꯈꯣꯏ ꯌꯨꯝꯊꯪꯅꯕꯒꯤ ꯏꯅꯦꯒꯤ ꯃꯃꯥꯟꯅꯕꯤꯁꯤꯡ ꯑꯃ ꯑꯈꯣꯏ ꯊꯪꯅꯕ ꯈꯨꯟ ꯑꯃꯗ ꯍꯣꯡꯉꯦꯕ
ꯎꯝ
ꯃꯥꯏ ꯑꯗꯨꯒꯤ ꯅꯣꯡ ꯈꯨꯇꯥꯗꯣ ꯄꯨꯟꯁꯤꯗ ꯑꯃꯨꯛꯇ ꯌꯥꯝ ꯐꯅ ꯊꯤ ꯇꯥꯔꯁꯨꯅꯦ
ꯎꯝ
ꯑꯗꯨꯛ ꯌꯥꯝ ꯊꯤꯅ ꯇꯥꯕ ꯅꯣꯡ ꯈꯨꯇꯥꯗꯗꯤ ꯑꯃꯨꯛꯇ ꯎꯖꯗ꯭ꯔꯤ ꯑꯩ
ꯀꯩꯝ ꯇꯧꯈꯤꯗ꯭ꯔꯕꯣ ꯑꯗꯨꯗꯤ
ꯕꯣꯔꯁꯦ ꯍꯦꯛ ꯂꯥꯛꯄꯒ ꯍꯦꯛꯇ ꯐꯨꯗꯤꯠ ꯐꯨꯒꯩ ꯍꯦꯛꯇ ꯍꯩꯊꯕꯅꯤ ꯀꯩꯅꯣ
ꯎꯝ
ꯕꯣꯔ ꯒꯁꯤ ꯄꯨꯡꯂꯨꯞ
ꯕꯣꯔꯒ ꯄꯨꯡꯂꯨꯞ
ꯑꯗꯨꯁꯨ ꯗ꯭ꯌꯨꯇꯤ ꯗ꯭ꯌꯨꯇꯤ ꯑꯣꯛꯄꯒꯤ ꯃꯇꯥꯡꯒꯇꯣ
ꯑꯥ
ꯂꯣꯏꯅ ꯄꯨꯡꯂꯨꯞ ꯂꯨꯞꯅꯦ
ꯑꯁ ꯍꯥꯟꯅꯗꯤ ꯆꯨꯔꯝꯕ ꯅꯠꯇꯕ ꯀꯣꯟꯅ ꯆꯨꯈꯠꯂꯛꯄ
ꯑꯣꯏ ꯑ ꯃꯪꯗꯤ ꯃꯪꯉꯒ ꯂꯩꯔꯒꯅꯦ ꯁꯨꯗꯕꯤꯗ
ꯎꯝ
ꯂꯩꯕꯤꯁꯤ ꯂꯩꯕꯤꯔꯣꯏꯕ
ꯑꯥ
ꯍꯗ ꯂꯥꯛꯄ ꯒꯥꯔꯤꯖꯅꯤꯒꯔ
ꯎ ꯆꯞ ꯆꯥꯅ ꯍꯦꯛꯇ ꯗ꯭ꯌꯨꯇꯤ ꯑꯣꯛꯄꯗ ꯇꯧꯁꯟꯕꯅꯦꯕ
ꯎꯝ ꯅꯨꯄꯤ ꯆꯠꯄꯗꯕꯥꯎ ꯐꯥꯎ ꯂꯣꯏ ꯆꯨꯡꯉꯤ
ꯑꯁ
ꯈꯗꯤ ꯗꯝ ꯂꯩꯕꯖꯥꯠꯅꯤꯗ ꯖꯒꯥ ꯆꯥꯕ ꯅꯣꯡ ꯆꯨꯏ ꯀꯥꯏꯗꯅꯦ
ꯑ ꯍꯤꯍꯤꯍꯤ ꯅꯨꯄꯤꯗꯨ ꯀꯩꯁꯨ ꯇꯧꯗꯕ꯭ꯔꯣ ꯅꯨꯡꯉꯥꯏꯅ ꯄꯥꯟꯈꯤꯕ꯭ꯔꯣ
ꯑꯧ ꯑꯗꯨꯝ ꯄꯥꯜꯂꯦ ꯃꯥꯗꯣ ꯍꯥꯟꯅ ꯆꯦꯜꯂꯨꯔꯕ ꯅꯨꯄꯤꯅꯦꯕ ꯑꯗꯨꯒ ꯃꯥꯢ ꯄꯤꯅꯗꯕ ꯍꯥꯏꯇꯥꯔꯦꯅꯦ
ꯎꯝ
ꯑꯗꯨꯗꯤ ꯍꯧꯖꯤꯛꯀꯤ ꯅꯨꯄꯥ ꯅꯨꯄꯥꯁꯦ ꯀꯦꯟꯁꯔ ꯇꯕ꯭ꯔꯥ ꯀꯩꯅꯣ ꯃꯌꯥꯝ ꯀꯩꯅꯣꯁꯨ ꯇꯧꯔꯝꯕꯅꯦꯕꯀꯣ ꯑꯅꯥꯕꯃꯗꯤ ꯂꯩꯔꯝ ꯅꯨꯄꯤꯁꯦ ꯑꯗꯨꯗꯒꯤꯗꯒꯤ ꯂꯣꯏ ꯀꯦꯅ ꯇꯧꯔꯕꯝꯃꯦ ꯑꯗꯨꯒ ꯃꯥꯢ ꯍꯧꯖꯤꯛꯀꯤ ꯂꯧꯔꯤꯕ ꯅꯨꯄꯥꯁꯤꯅ ꯕꯥꯃꯣꯟ ꯅꯨꯄꯥꯅꯦꯕ
ꯎꯝ
ꯊꯥꯅꯦꯕ ꯅꯨꯄꯥꯁꯦ
ꯎꯝ
ꯄꯤꯅ ꯍꯜꯂꯦꯕ
ꯎꯝ
ꯑꯗꯨꯒ ꯀꯣꯏꯅꯔꯒ ꯂꯧꯈꯤꯕꯅꯦꯕ ꯅꯨꯄꯥꯁꯤꯅ ꯌꯥꯝ ꯅꯨꯡꯁꯤꯖꯕ ꯍꯥꯏꯇꯥꯔꯦꯅꯦ
ꯎꯝ
ꯂꯧꯒ꯭ꯔꯦ ꯃꯆꯥ ꯅꯨꯄꯤꯃ ꯄꯣꯛꯈ꯭ꯔꯦ
ꯍꯣꯏ ꯐꯖꯅ ꯂꯩꯈ꯭ꯔꯤꯗꯨ ꯐꯔꯦ
ꯍꯣꯢ
ꯑꯣ ꯑꯣ
ꯈꯪꯗꯦ ꯅꯨꯄꯥꯗꯣ ꯐꯠꯇꯕ ꯍꯥꯏꯗꯣꯢꯔ ꯑꯩꯈꯣꯢ ꯑꯣꯖꯥꯃ ꯀꯣꯢꯅꯔꯝꯃꯦꯕ
ꯎꯝ
ꯈꯨꯠ ꯇꯧꯕꯤꯌꯣ ꯑꯣꯖꯥ ꯑꯗꯨꯗꯨꯒ ꯥꯏ ꯀꯥꯏꯅꯒ꯭ꯔꯦ ꯑ ꯑꯩꯈꯣꯏꯅ ꯈꯪꯉꯛꯄꯗꯩ ꯀꫭꯏꯅꯔꯝꯕꯅꯦ ꯃꯕꯥꯅꯤꯁꯦ
ꯎꯝ
ꯑꯗꯨꯒ ꯀꯥꯏꯅꯒ꯭ꯔ ꯒ ꯃꯥ ꯅꯨꯄꯥ ꯑꯇꫭꯞꯄ ꯀꫭꯏꯒ꯭ꯔꯦꯕ ꯀꯣꯏꯒꯤꯕꯗꯒꯤ ꯍꯧꯖꯤꯛꯀꯤ ꯃꯥꯅ ꯆꯦꯜꯂꯤꯕ ꯅꯨꯄꯥꯁꯦ ꯅꯨꯄꯤ ꯂꯩ ꯅꯨꯄꯤ ꯆꯦꯜꯂꯨꯔꯕ ꯅꯨꯄꯥ ꯑꯣꯏꯕ ꯖꯥꯠꯅꯤ ꯃꯆꯥ ꯂꯩꯔꯦ ꯍꯥꯏꯕ ꯅꯨꯄꯤ ꯂꯩꯔꯦ ꯍꯥꯏꯕ ꯍꯥꯏ ꯑꯗꯨꯗꯣ ꯃꯣꯏꯒꯤ ꯃꯄꯥꯗꯨ ꯌꯥꯝ ꯀꯟꯅ ꯁꯣꯜꯂ ꯂꯩꯕ ꯍꯥꯏꯇꯥꯔꯦ ꯃꯥꯅ ꯆꯪꯕ ꯃꯇꯝꯁꯤꯗ ꯗꯨꯒ ꯃꯄꯥꯗꯣ ꯀꯩꯝ ꯈꯪꯍꯟꯒꯤꯗ꯭ꯔꯦꯕ ꯅꯨꯄꯥꯁꯦ ꯊꯕꯛꯄꯨꯗꯤ ꯇꯧꯔꯒ ꯗꯨꯝ ꯕꯤ ꯊꯤꯔꯝꯃꯦ ꯍꯥꯏ ꯑꫭꯏꯔ ꯃꯥꯜꯂꯦ
ꯎꯝ
ꯃꯄꯥꯥ ꯈꯪꯍꯟꯗꯕꯤꯗ ꯑꯗꯨꯝ ꯂꯨꯍꯣꯡꯗꯤ ꯂꯨꯍꯣꯡꯒ꯭ꯔꯦꯕ
ꯑꯥ
ꯃꯄꯥꯗꫭ ꯀꯨꯏꯗ꯭ꯔꯤ ꯊꯥ ꯑꯍꯨꯝ ꯃꯨꯛ ꯐꯥꯔꯝꯒꯤꯗꯧ ꯃꯥꯟꯗꯦ ꯃꯆꯥ ꯅꯨꯨꯄꯥꯗꫭ ꯉꯔꯥꯡ ꯅꯍꯥꯟꯗ ꯊꯥꯒꯠ ꯂꯛ ꯑꯕ ꯖꯥꯠꯅꯤ ꯁꯤꯔꯕ
ꯅꯨꯡꯉꯥꯏꯇꯦꯅꯦ
ꯐꯨꯕꯥꯂꯥꯗꯤꯅꯦ ꯑꯃ ꯀꯩꯅꫭ ꯇꯧꯕ ꯃꯤꯁꯦ ꯁꯤꯔꯗꯤꯅꯦ
ꯎꯝ
ꯁꯤꯕ
ꯑꯁ
ꯀꯩꯒꯤꯅꫭ ꯈꯪꯗꯦꯕ
ꯃꯐꯝ ꯃꯐꯝꯒꯤ ꯁꯨꯃꯥꯏꯅ ꯇꯣꯉꯥꯟ ꯇꯣꯉꯥꯟꯕ ꯁꯨꯝ ꯈꯔꯗꯤ ꯂꯩꯕ
ꯑ ꯑ ꯁꯤꯔꯒ ꯑꯗꯨꯝ ꯂꯦꯞꯇꯕꯩ ꯇꯥꯏꯞꯇꯀꫭ ꯑꯩꯈꯣꯏꯅ ꯑꯩꯈꯣꯏꯅ ꯁꯨꯝ ꯇꯥꯕꯗ ꯑꯍꯟꯅꯁꯤꯅ ꯍꯥꯏꯕꯗ ꯑꯃ ꯎꯝ ꯑꯁꯤ ꯊꯣꯡ ꯊꯤꯟꯗꯕ ꯍꯥꯏꯕ꯭ꯔꯥ ꯀꯩꯩꯅꯣ ꯑꯗꯨꯃꯥꯏꯅ ꯇꯧꯋꯦ ꯍꯥꯏꯕ꯭ꯔ ꯀꯩꯅꫭꯝ ꯍꯥꯏꯑꯕ
ꯎꯝ
ꯊꯥꯏꯅꯉꯩꯒꯤ ꯑꯍꯜ ꯂꯃꯟꯖꯤꯡꯅ ꯊꯤꯉꯝꯗꯦ ꯍꯥꯏꯕ꯭ꯔꯥ ꯇꯣ ꯍꯧꯖꯤꯛꯀꯥꯟꯒꯤ ꯀꯩꯅꯣꯖꯤꯗ ꯇꯧꯕꯣꯗꯁꯨ ꯍꯩꯇ ꯃꯥꯜꯂꯦꯗ ꯗꯒꯤ ꯈꯨꯟꯗꯨꯒꯤ ꯑꯣꯏꯅ ꯇꯝꯃꯝꯕꯅꯤ ꯈꯪꯗꯦ ꯍꯩꯇꯕꯗꯗꯤ ꯈꯪꯗꯦꯗ ꯌꯥꯗꯦꯕ
ꯁꯤꯒꯨꯝꯕꯖꯦ ꯊꯥꯏꯅꯒꯤ ꯁꯤ ꯇꯧꯏꯤ ꯁꯤ ꯇꯧꯏꯤ ꯍꯥꯏꯔꯝꯕꯤꯖꯨ ꯍꯦꯛꯇ ꯌꯥꯗꯦ ꯍ ꯍꯧꯖꯤꯛ ꯃꯇꯝ ꯆꯠꯅꯗ꯭ꯔꯦ ꯍꯥꯏ ꯌꯥꯕꯠꯇꯦꯅ ꯇꯧꯔꯤꯁꯤ
ꯑꯩ ꯂꯤꯇꯥ ꯄꯨꯇꯅꯒ ꯂꯥꯏ ꯂꯩꯇꯦ ꯍꯥꯏꯖꯨ ꯌꯥꯄꯣꯇꯦ
ꯎꯝ
ꯑꯗꯒꯤ ꯑ ꯀꯩꯅꯣ ꯇꯧꯌꯦꯕ ꯂꯝ ꯑꯍꯤꯡꯕ ꯂꯝꯅꯦ ꯍꯥꯏꯅꯩꯕ ꯈꯣꯏ ꯄꯨ ꯕꯖꯥꯖꯦ
ꯎꯝ
ꯑꯃ ꯀꯔꯤꯕꯥ ꯆꯍꯤ ꯇꯔꯥ ꯀꯩꯅꯣꯒ ꯁꯨꯔꯨꯡꯒ ꯐꯥꯎꯒꯠꯇ ꯇꯧꯋꯦ ꯀꯨ ꯀꯪꯂꯥꯒꯤ
ꯎꯝ ꯎꯝ
ꯃꯗꯨꯗ ꯁꯨꯔꯨꯡꯀ ꯃꯆꯥ ꯑꯃ ꯂꯩꯕ ꯍꯧꯒꯣꯠꯂꯛꯄꯒꯤ
ꯎꯝ ꯀꯛꯅꯩ ꯍꯥꯏꯔꯕ ꯁꯤꯒ
ꯍꯣꯏ ꯑꯈꯣꯏꯒꯤꯗ ꯐꯧꯒꯠꯂꯛꯄ ꯁꯨꯔꯨꯡꯗꯣ ꯀꯪꯂꯥꯒꯤ ꯁꯨꯔꯨꯡꯒꯨꯝꯕꯅꯦ
ꯑꯣ
ꯑꯦꯗꯦꯛ ꯑ ꯀꯩꯅꯣꯒ ꯂꯥꯛꯇꯅꯁ ꯁꯅꯥ ꯖꯧꯕꯒ ꯂꯥꯛꯇꯅ ꯅꯍꯋꯥꯏ ꯌꯥꯝ ꯇꯧꯒꯤꯌꯦ ꯈꯣꯏꯅ ꯈꯔ ꯄꯤꯛꯏꯉꯩꯗ ꯑꯗꯒꯤ ꯑꯃ ꯄꯥꯝꯍꯩ ꯄꯝ ꯑ ꯄꯥꯥꯝꯍꯩꯕ ꯍꯣꯏ ꯀꯩꯅꯣꯏ ꯁꯟꯇ ꯀꯣꯆꯛ ꯍꯣꯏ ꯒꯣꯁꯥꯏꯍꯣꯏ ꯃꯣꯏ ꯀꯩꯅꯣꯒ ꯆꯥꯔꯝꯕꯗꯨ ꯀꯔꯤꯕ ꯎꯊꯣꯟ ꯆꯥꯛꯀ ꯊꯣꯡꯉꯒ ꯆꯥꯔꯝꯕꯗꯣ ꯋꯣꯂꯗꯅꯦꯕ
ꯎꯝ
ꯑꯗꯨꯒꯤ ꯈꯣꯏꯒꯤꯂꯧ ꯆꯥꯛ ꯃꯔꯨꯝꯕꯥꯗꯣ ꯃꯣꯛꯇꯛ ꯃꯔꯨꯅ ꯍꯥꯏꯗꯣ ꯑꯗꯨꯒꯤ ꯂꯩꯒꯤ ꯂꯥꯏꯍꯔꯥꯎꯕ ꯃꯤꯊꯝ ꯃꯣꯏꯒꯤ ꯃꯣꯏꯅ ꯎꯇꯣꯟ ꯆꯥꯛ ꯆꯥꯔꯝꯕꯒꯤ ꯄꯣꯁꯇꯔꯒ ꯊꯦꯠꯂꯦꯕ
ꯎꯝ
ꯑꯗꯒꯤ ꯆꯍꯤ ꯇꯔꯦ ꯈꯨꯨꯟ ꯇꯥꯛꯄꯩ ꯃꯇꯝꯗꯅ ꯀꯩꯅꯣꯝꯃ ꯑ ꯍꯤꯌꯥꯡ ꯍꯤꯔꯦꯟ ꯂꯨꯞ ꯊꯤꯕꯗꯣ
ꯑꯥ
ꯑ ꯏꯕꯨꯗꯧ ꯈꯣꯡꯅꯥꯡ ꯊꯥ ꯕꯥꯅ ꯑꯃꯨꯛ ꯁꯣꯜꯂꯒ
ꯑꯥ ꯑꯥ ꯐꯧꯒꯠꯅꯕ ꯇꯧꯒ꯭ꯔꯞ ꯒꯤꯗꯣ
ꯐꯥꯎꯒꯠꯂꯛꯈꯤꯗꯅ ꯑꯗꯨ ꯂꯨꯞꯈꯤꯕ ꯃ ꯐꯝꯗꯤ ꯍꯥꯏꯌꯦꯕ ꯑꯩꯈꯣꯏꯒꯤ ꯄꯂꯥꯖꯦ ꯑꯗꯨꯒꯤ ꯃꯤꯅ ꯌꯥꯝꯅ ꯀꯤꯅ ꯂꯨꯅ ꯂꯧꯅꯕ ꯂꯝ ꯑꯣꯏꯌꯦꯕ
ꯍꯣꯏ ꯐꯨꯕꯂꯥ ꯀꯩꯗꯧꯕꯗꯩ ꯊꯣꯟ ꯒꯤꯅꯦ ꯍꯥꯏꯒꯦ ꯗ
ꯀꯔꯤꯒꯤ ꯆꯦ
ꯂꯝ ꯃꯃꯤꯡꯗꯣ ꯅꯣꯏ ꯂꯝ ꯃꯃꯤꯡꯗꯣ ꯁꯤ ꯇꯧꯕꯗꯩ ꯊꯣꯟꯒꯤꯅꯤꯒ ꯍꯥꯏꯕꯗꯨ ꯂꯩꯕ꯭ꯔꯕ
ꯂꯩꯗꯤ ꯂꯩꯕꯅꯦ ꯑꯗꯣ ꯑꯩ ꯈꯟꯕꯗꯅꯦ ꯃꯥꯒꯤ ꯏꯟ ꯗꯤꯇꯦꯜꯁꯇꯣ ꯈꯪꯗꯕ ꯑꯗꯣ ꯑꯩꯈꯣꯏ ꯂꯥꯏꯛ ꯇꯒꯨꯝꯕ ꯍꯧꯖꯤꯛ ꯑꯩꯈꯣꯏꯅ ꯊꯤꯅꯕ ꯀꯥꯟꯗꯗ ꯐꯨꯕꯥꯂꯥ ꯗꯥꯏꯔꯦꯛ ꯍꯥꯏꯗꯦꯕ ꯐꯨꯕꯥꯜꯋꯥ ꯍꯥꯏꯌꯦꯕ
ꯎꯝ
ꯑꯗꯒꯤ ꯃꯣꯏꯔꯥꯡ ꯀꯪꯂꯩꯔꯣꯜꯒꯤ ꯋꯥꯔꯤ ꯁꯤꯗꯁꯨ ꯌꯥꯎꯋꯦꯕ ꯐꯨꯕꯂꯥꯖꯦ
ꯎꯝ
ꯑꯃꯃ ꯀꯨꯟꯖꯕꯂꯥꯗꯣ
ꯑꯥ ꯑꯥ
ꯖꯕꯂꯥꯁꯦ ꯐꯨꯕꯂꯥ ꯅꯤꯡꯉꯣꯜꯅꯦ ꯍꯥꯏꯌꯦꯕ
ꯑꯧ
ꯃꯥꯒꯤ ꯍꯧꯖꯤꯛ ꯄꯥꯠꯇꯒ ꯃꯥꯒꯤ ꯀꯨꯟꯖꯕꯂꯥꯏ ꯀꯣꯡ ꯄꯥ ꯀꯥꯏꯅꯒ ꯁꯦꯝꯃꯒ ꯅꯨꯃꯤꯠꯂꯩꯒ ꯊꯥꯗꯅ ꯄꯥꯛ ꯑꯣꯏꯅꯒ ꯁꯦꯝꯗꯅ ꯊꯝꯃꯤ
ꯎꯝ
ꯆꯝꯂꯥꯡ ꯑꯅ ꯂꯩ ꯑꯃ ꯍꯧꯋꯦ ꯍꯥꯏꯌꯦꯕ
ꯑꯥ
ꯐꯨꯕꯂꯥꯗ ꯐꯨꯕꯜꯂꯥꯥꯁꯦ ꯆꯣꯝꯂꯥꯡ ꯁꯤꯅ ꯂꯩꯀꯠ ꯇꯝꯅꯕ ꯂꯝꯅꯤ ꯍꯥꯏꯌꯦꯕ ꯑꯈꯣꯏꯁꯨ ꯈꯪꯗꯦ ꯑꯃ ꯑꯩꯈꯣꯏꯒꯤ ꯑ ꯀꯩꯅꯣꯁꯦ ꯑꯩꯈꯣꯏꯒꯤ ꯄ꯭ꯔꯤꯟꯁꯤꯄꯥꯜꯖꯦ ꯈꯣꯏ ꯈꯨꯟꯗꯒꯤ ꯑꯣꯏꯕ ꯑ ꯑꯃꯥꯁꯤ ꯑꯗꯩ ꯈꯔ ꯍꯤꯁꯇ꯭ꯔꯤꯒꯨꯝꯕ ꯍꯥꯏꯗꯤ ꯄꯨꯋꯥ ꯋꯥꯔꯤꯒꯨꯝꯕ ꯈꯔ ꯈꯪꯕ ꯍꯥꯏꯇꯥꯔꯦꯅꯦ ꯁꯤꯒꯤ ꯂꯕꯤ ꯍꯏ ꯔ ꯈꯔ ꯈꯪꯕꯣꯏ ꯃꯥꯗ ꯑ ꯏꯁꯩ ꯃꯌꯦꯛ ꯏꯕꯗ ꯍꯥꯞꯄ ꯍꯥꯏꯇꯥꯔꯦ ꯆꯣꯝ ꯂꯥꯡꯗ ꯀ ꯇꯗꯕ ꯂꯩ ꯀꯥꯗꯅ
ꯃꯁꯛꯇꯤ ꯈꯪꯕ꯭ꯔ ꯅꯪ ꯎꯈ꯭ꯔꯕꯣ ꯅꯪ
ꯑꯩꯈꯣꯏꯒꯤ ꯐꯨꯕꯂꯥꯗ ꯍꯧꯋꯦ ꯍꯥꯏꯕ ꯑꯗꯨ ꯂꯩꯩꯗꯣ
ꯎꯝ
ꯁꯦ ꯈꯪꯗꯕ ꯑꯩꯁꯤ ꯃꯥꯏ ꯃꯅꯥꯛꯇ ꯌꯥꯝ ꯆꯠꯂꯒ ꯌꯥꯝ ꯈꯪꯅꯤꯡꯕꯅꯦꯕ
ꯍꯣꯏ ꯃꯁꯛꯀꯥꯗꯣ ꯈꯪꯉꯗꯤ ꯀꯩꯅꯣ ꯇꯧꯕ ꯌꯥꯏꯗꯅꯀꯣ ꯂꯥꯏꯅꯒ ꯈꯪꯉꯒ ꯃꯃꯤꯡꯒꯁꯤꯒ ꯁꯤꯁꯤꯅ ꯁꯤ ꯑꯣꯟꯈꯤꯕꯅꯤ ꯀꯥꯏꯅ ꯂꯩꯔꯝꯗꯣꯏ ꯄꯣꯠꯅꯤ
ꯍꯣꯏ ꯑꯗꯣ ꯍꯧꯖꯤꯛꯀꯤ ꯂꯥꯏꯔꯦꯟ ꯂꯥꯛꯄꯝꯅ ꯑꯃ ꯂꯩꯕ ꯑꯗꯨꯒꯤ ꯍꯧꯔꯝꯃꯦ ꯍꯥꯏꯌꯦꯕ ꯑꯗꯨꯒꯤꯁꯨ ꯂꯥꯏꯊꯣꯡꯒ ꯁꯝꯅꯕ ꯂꯝꯅꯦꯕ ꯃꯣꯏꯒꯤ ꯂꯝꯗꯨꯁꯨ
ꯎꯝ
ꯑꯁ ꯈꯪꯗꯦꯗ ꯏꯁꯣꯔꯒ ꯂꯣꯏꯅ ꯁꯥꯒꯣꯟꯅꯔꯒ ꯂꯩꯕꯩ ꯇꯥꯏꯞꯇꯅꯦ ꯐꯨꯕꯂꯥꯁꯦ ꯑꯃꯔꯣꯝꯗ ꯆꯠꯂꯨꯏꯗꯅ ꯑꯩꯁꯨ ꯏꯁꯣꯔꯒꯤ ꯃꯐꯝꯗꯤ ꯑꯃꯔꯣꯝ ꯆꯠꯂꯨꯏꯗꯅ ꯑꯗꯨꯃꯥꯏꯅ ꯑꯗꯨꯝ ꯑꯣꯏꯕꯗꯣ
ꯎꯝ ꯃꯌꯥꯝꯗꯨꯒꯤ ꯄꯨꯂꯞ ꯀꯩꯅꯣ ꯑꯣꯏꯕꯤꯒꯦ
ꯍꯣꯏ
ꯃꯥꯅꯦ ꯊꯥꯏꯅꯦ ꯑꯩ ꯂꯣꯏ ꯑꯣꯏꯔꯝꯃꯤꯕꯅꯤꯅꯦ ꯑꯣꯏꯔꯤꯁꯤ
ꯑ ꯍꯧꯖꯤꯛꯀꯤ ꯂꯣꯛꯇꯥꯛ ꯃꯔꯨ ꯍꯥꯏꯁꯦ ꯍꯧꯖꯤꯛꯀꯤ ꯍꯦꯛ ꯃꯣꯏꯔꯥꯡ ꯂꯣꯝ ꯆꯠꯈꯤꯕꯒꯤ ꯂꯝꯕꯤꯒꯤ ꯁꯣꯔꯣꯛ ꯃꯄꯥꯟꯁꯤꯗ ꯂꯩꯌꯦꯕ
ꯎꯝ
ꯕꯥꯞ ꯑꯣꯏꯁꯤꯟꯗꯕꯩ ꯑꯗꯨꯒꯤ ꯃꯄꯥꯁꯤꯗꯩꯁꯤꯗ ꯒꯥꯔꯤꯒꯨꯝꯕ ꯌꯥꯗꯕ ꯁꯦꯝꯕꯁꯦ
ꯎꯝ
ꯂꯥꯏꯁꯤꯒꯤ ꯃꯃꯥꯡꯗ ꯁꯦꯝꯕꯁꯦ ꯌꯥꯗꯦꯕ ꯊꯩꯗꯣꯛꯑꯒ ꯒꯨꯝꯕ ꯍꯦꯟꯇꯣꯛꯑꯒꯨꯝꯕ ꯁꯦꯝꯗ꯭ꯔꯗꯤ
ꯎꯝ
ꯑꯗꯨꯒ ꯑꯃ ꯂꯝꯗ ꯂꯥꯛꯄ ꯍꯥꯏꯗꯤ ꯂꯨꯍꯣꯡꯕ ꯑ ꯑꯩꯈꯣꯏꯒꯤ ꯐꯨꯕꯂꯥꯁꯤꯗ ꯃꯧ ꯑꯣꯏꯕ ꯂꯥꯛ ꯑꯝ ꯀꯩꯌꯥꯥꯁꯤꯡꯁꯦ ꯍꯧꯖꯤꯛꯀꯤ ꯂꯝ ꯑꯩꯈꯣꯏꯒꯤ ꯂꯥꯏ ꯃꯄꯥꯁꯦ ꯂꯥꯟꯗ ꯑꯣꯏꯇꯥꯔꯗꯤ ꯀꯏꯝꯃ ꯂꯛ ꯑꯕ
ꯎꯝ ꯒꯥꯔꯤ ꯇꯣꯡꯉ ꯆꯦꯠꯄ ꯌꯥꯗꯕ꯭ꯔꯕ
ꯑ ꯀꯨꯝꯊꯔꯒ ꯃꯥꯁꯦ ꯍꯥꯏꯗꯤ ꯐꯤꯗꯒ ꯈꯜꯂꯒ ꯃꯥꯥꯏꯌꯣꯛꯅꯕ ꯌꯥꯗꯕꯒꯤ ꯇꯥꯏꯞꯇ
ꯎꯝ
ꯑꯗꯨ ꯑꯩꯈꯣꯏ ꯀꯕꯣꯛ ꯌꯦꯟꯕꯗꯣ ꯃꯣꯏꯔꯥꯡꯒꯤ ꯑꯗꯨꯁꯨ ꯑꯩꯈꯣꯏ ꯐꯨꯕ ꯂꯥꯠꯇ ꯂꯣꯏꯕ
ꯎꯝ
ꯐꯨꯕꯂꯥ ꯃꯣꯏꯔꯥꯡꯒꯤ ꯂꯝꯁꯦ ꯐꯨꯕ ꯂꯥꯟꯗꯩ ꯍꯧꯋꯦꯕ ꯑꯩꯈꯣꯏ ꯁꯨꯝ ꯍꯥꯏꯊꯈꯤꯕꯗꯗꯤ
ꯑ ꯍꯣꯏ ꯕꯤꯗꯤꯌꯥ ꯊꯝꯃꯒꯦ ꯎꯝ